ꯍꯜꯂꯣ ꯍꯜꯂꯣ ꯑꯣ ꯇꯥꯔꯕꯣ
ꯇꯥꯏꯁꯦ
ꯀꯩ ꯇꯧꯔꯤꯒꯦ ꯍꯧꯒꯠꯂꯕ꯭ꯔꯣ
ꯍꯧꯒꯠꯂꯦ
ꯊꯕꯛ ꯌꯥꯝ ꯇꯧꯕ ꯃꯥꯜꯂꯦ
ꯀꯩꯗꯧꯔꯤꯅꯣ ꯊꯕꯛ ꯇꯧꯔꯤꯔꯣ
ꯀꯩꯝ ꯇꯧꯗꯦꯗ ꯁꯨꯝ ꯂꯩꯔꯝ
ꯎꯝ
ꯅꯪ ꯍꯨꯖꯤꯛ ꯀꯩꯗꯧꯔꯤꯅꯣ
ꯎꯝ ꯁꯨꯝ ꯂ ꯆꯥꯈꯨꯝꯗ ꯂꯩꯔꯝꯃꯤ
ꯑꯣ ꯀꯩ ꯏꯟꯖꯥꯡ ꯊꯣꯡꯗꯣꯏꯅꯣ
ꯍꯧ
ꯎꯝ ꯅꯪꯅ ꯊꯣꯡꯗꯣꯏꯔꯣ
ꯐꯣꯇꯣ ꯀꯥꯞꯄꯖꯨ ꯆꯠꯄ꯭ꯔꯣ ꯅꯪ
ꯍꯥꯟꯅ ꯆꯠꯂꯝꯃꯦ
ꯆꯠꯇ꯭ꯔꯕꯥ
ꯑꯥ ꯊꯥꯕꯛ ꯆꯠꯄꯗꯒꯤ ꯆꯠꯇ꯭ꯔꯦ
ꯑꯣ ꯐꯣꯇꯣ ꯀꯥꯞ ꯆꯠꯄꯗꯣ ꯎꯝ ꯏꯁꯥꯒꯤ ꯀꯦꯃꯦꯔꯥ ꯂꯩꯗ꯭ꯔꯖꯨ ꯌꯥꯕ꯭ꯔꯣ
ꯏꯁꯥꯒꯤ ꯀꯦꯃꯦꯔꯥ ꯂꯩꯗꯕ ꯑꯈꯣꯏꯁꯤ ꯃꯅꯥꯛꯇꯒꯤꯅꯦꯕ ꯏꯁꯥꯒꯤ ꯀꯦꯃꯦꯔꯥ ꯂꯩꯔꯒꯕꯨꯗꯤ ꯅꯨꯡꯉꯥꯏ ꯏꯁꯥꯒꯤ ꯅꯠꯇꯕꯅꯤꯅ ꯄꯩꯁꯥ ꯌꯥꯝ
ꯎꯝ ꯂꯨꯍꯣꯡꯕ ꯃꯇꯝꯗꯗꯤ ꯑꯣꯗꯔ ꯌꯥꯝ ꯂꯥꯛꯑꯝꯒꯅꯤꯌꯦ ꯑꯗꯨꯗꯤ
ꯃꯥ ꯂꯥꯛꯑꯦ
ꯎꯝ ꯑꯥ ꯀꯩꯅꯣꯝ ꯍꯥꯏꯒꯦ ꯇꯧꯔꯝꯕꯅꯤꯅꯦ
ꯅꯣꯏꯒꯤ ꯊꯕꯛ ꯆꯠꯄꯗꯨꯖꯨ ꯄꯨꯡ ꯀꯌꯥꯗꯒꯤꯅ ꯀꯌꯥ ꯐꯥꯎꯕꯅꯣ
ꯑꯥ ꯄꯨꯡ ꯃꯥꯄꯜ ꯃꯈꯥꯏꯗꯒꯤꯅ ꯄꯨꯡ ꯃꯔꯤ ꯐꯥꯎꯕ
ꯑꯣ ꯌꯥꯝ ꯀꯨꯏ ꯑꯗꯣ ꯆꯥꯛ ꯆꯥꯕꯗꯤ ꯆꯥꯛ ꯆꯥꯔꯒ ꯆꯠꯂꯤꯔꯣ ꯅꯠꯇ꯭ꯔꯥꯒ ꯇꯤꯐꯤꯟ ꯄꯨꯔ ꯆꯠꯇꯣꯏꯔꯣ
ꯆꯔꯒ ꯆꯠꯂꯤ ꯇꯤꯐꯤꯟ ꯄꯨꯕꯖꯨ ꯌꯥꯎꯏ
ꯎꯝ ꯅꯣꯏꯒꯤ ꯆꯥꯛ ꯆꯥꯚꯝ ꯐꯖꯅ ꯂꯩꯕ꯭ꯔꯣ
ꯑꯥ
ꯏꯟꯖꯥꯡ ꯑꯍꯥꯎ ꯑꯍꯥꯎꯕ ꯊꯣꯡꯉꯒ ꯄꯨꯔ ꯆꯠꯂꯦ ꯑꯗꯨꯗꯤ
ꯍꯥ ꯌꯨꯝꯗ ꯊꯣꯡꯕꯗꯣ ꯑꯗꯨꯝ ꯄꯨꯔ ꯆꯠꯂꯤꯅꯤ ꯍꯥꯏꯗꯤ ꯑꯥꯗꯁꯨ ꯃꯌꯥꯝ ꯄꯨꯅꯔꯛꯄꯅꯤꯅ ꯄꯨꯂꯞ ꯆꯥꯃꯤꯟꯅꯩ
ꯑꯁ ꯊꯕꯛ ꯆꯠꯄꯁꯦ ꯋꯥꯗꯤ ꯌꯥꯝ ꯋꯥꯕꯅꯤ
ꯁꯤꯗꯩꯅ ꯀꯨꯝꯕꯤ ꯐꯥꯎ ꯊꯣꯛꯄꯒꯤ ꯂꯝꯕꯤꯗꯣ
ꯎꯝ
ꯆꯥꯛ ꯊꯣꯡꯗ꯭ꯔꯤꯕ ꯏꯆꯦꯗꯤ ꯈꯔ ꯊꯣꯛꯑ ꯂꯩꯔꯦ ꯏꯟꯖꯥꯡ ꯅꯥꯄꯤ ꯀꯩꯀꯩ ꯊꯥꯕꯗꯣ ꯑꯗꯨꯗꯨꯒꯤ ꯅꯥꯄꯤ ꯏꯉꯥꯡ ꯐꯣꯏꯔꯒ
ꯅꯣꯏꯒꯤ ꯀꯩ ꯒꯦꯡ ꯏꯟꯖꯥꯡ ꯊꯥꯔꯤꯅꯣ
ꯑꯥ ꯍꯧꯖꯤꯛ ꯑꯅꯧꯕꯗꯤ ꯊꯥꯗ꯭ꯔꯦ ꯍꯥꯟꯅ ꯑꯥ ꯈꯔ ꯄꯥꯟ ꯀꯩ ꯀꯩ ꯊꯥꯕꯗꯣ ꯑꯗꯨꯒꯤ ꯄꯣꯡ ꯈꯔꯥꯒꯥꯁꯤꯕꯁꯨ ꯌꯥꯎꯔꯦ ꯑꯗꯨꯒ ꯑꯥ ꯍꯋꯥꯏ ꯕꯗꯥꯝꯗꯣ
ꯎꯝ
ꯑꯗꯨꯖꯨ ꯊꯥꯕ ꯑꯗꯨꯗꯨꯒꯤ
ꯊꯥꯔꯒ ꯑꯥ ꯄꯥꯜꯂꯛꯄꯗꯣ ꯑꯗꯨꯏꯗꯣ ꯌꯥꯝ ꯍꯔꯥꯎꯕꯅꯦ
ꯊꯥꯔꯒ ꯁꯥꯕ ꯍꯧꯔꯦ
ꯌꯣꯜꯂꯤꯔꯣ ꯅꯠꯇ꯭ꯔꯥꯒ ꯅꯣꯏꯅ ꯄꯨꯜꯂꯞ ꯆꯥꯔꯗꯣꯏꯔꯣ
ꯊꯥꯛꯗ꯭ꯔꯤ ꯑꯍꯥꯟꯕ ꯊꯥꯕꯅꯤ ꯁꯤꯒꯤ ꯑꯣꯏꯗꯤ
ꯅꯣꯏꯅ ꯌꯣꯟꯕ꯭ꯔꯣ ꯅꯠꯇ꯭ꯔꯥꯒ ꯀꯃꯥꯏꯟ ꯇꯩꯅꯣ
ꯃꯔꯨꯗꯨꯔꯣ
ꯍꯣꯏ
ꯎꯥ ꯃꯥꯔꯨ ꯔꯣ ꯍꯟꯇꯛ ꯑꯥ ꯍꯟꯇꯛꯅ ꯑꯍꯥꯟꯕ ꯊꯥꯕꯅꯤ ꯌꯣꯟꯗꯦ
ꯎꯝ
ꯀꯥꯂꯦꯟꯗꯗꯤ ꯊꯕꯤꯒꯨꯝꯕꯁꯦ ꯌꯥꯝ ꯊꯥꯔꯒ ꯌꯣꯟꯅꯕꯅꯦ
ꯇꯨꯔꯦꯟ ꯄꯥꯟꯗ ꯊꯥꯕꯗꯨ ꯇꯣꯔꯕꯣꯠ ꯃꯥꯏꯔꯦꯟ ꯁꯤꯡꯖꯦ ꯍꯨꯔꯥꯟꯅꯕꯗ
ꯎꯝ ꯀꯅꯥ ꯑꯗꯨꯁꯨ ꯑꯗꯨꯝ ꯍꯨꯔꯥꯟꯕ꯭ꯔꯣ
ꯍꯣꯏ ꯇꯣꯔꯦꯟ ꯄꯥꯟꯗ ꯊꯥꯏꯌꯦꯕ ꯑꯗꯨ ꯁꯖꯤꯛ ꯐꯥꯟꯕ ꯂꯥꯛꯄ ꯃꯤꯅ ꯍꯨꯔꯥꯟꯅꯔꯤꯔ
ꯑꯔꯤꯕ ꯊꯝꯒꯦ ꯇꯧꯕꯗꯨꯁꯨ ꯑꯝꯕꯧ ꯍꯦꯛ ꯌꯥꯗ꯭ꯔꯦ ꯍꯨꯔꯥꯟ
ꯎꯝ
ꯑꯩꯁꯦ ꯑꯦꯁꯥꯏꯟꯃꯦꯟ ꯑꯃ ꯀꯟꯅ ꯇꯧꯔꯤ ꯑꯈꯣꯏꯒꯤ ꯗꯤꯄꯥꯔꯠꯃꯦꯟꯁꯅ ꯀ꯭ꯂꯥꯁ ꯂꯣꯏꯒ꯭ꯔꯁꯨ ꯑꯦꯛꯖꯥꯝ ꯂꯣꯏꯈ꯭ꯔꯁꯨ ꯑꯦꯁꯥꯏꯟꯃꯦꯟ ꯑꯗꯨꯝ ꯄꯤꯕꯤ
ꯆꯥꯛ ꯊꯣꯡꯗ꯭ꯔꯤꯕꯣ ꯏꯆꯦ ꯑꯗꯨꯗꯤ
ꯊꯣꯡꯗ꯭ꯔꯤꯌꯦ ꯑꯩ ꯍꯣꯁꯇꯦꯜꯗ ꯂꯩꯌꯦ ꯑꯈꯣꯏꯅ ꯊꯣꯡꯉꯔꯣꯏ
ꯎꯝ ꯃꯣꯏ ꯋꯥꯔꯗꯦꯟꯅ ꯑꯗꯨꯝ ꯄꯤꯕ꯭ꯔꯣ
ꯍꯥꯥ
ꯍꯣ ꯕꯣꯔꯗꯤꯡ ꯍꯣ ꯍꯣꯁꯇꯦꯜ ꯀꯩꯅꯣꯒꯩꯅ ꯑꯗꯨꯝ ꯄꯤꯕ꯭ꯔꯥꯕ ꯋꯥꯔꯗꯦꯟ ꯀꯩꯀꯩ
ꯎꯝ ꯑꯩꯈꯣꯏ ꯍꯣꯁꯇꯦꯜꯒꯤ ꯀꯨꯛ ꯂꯥꯛꯑꯒ ꯊꯣꯡꯉꯔꯅꯤ ꯑꯗꯨꯒ ꯄꯤꯔꯒ ꯊꯝꯃꯝꯃꯅꯤ
ꯑꯣ ꯍꯋꯥꯏ ꯉꯥꯛꯇ ꯊꯣꯡꯕ꯭ꯔꯣ ꯗꯣ
ꯍꯣꯏ ꯑꯈꯣꯏꯒꯤꯗꯤ ꯍꯣꯁꯇꯦꯜꯒꯤꯗꯤ ꯍꯋꯥꯏ ꯍꯥꯏꯔꯗꯤ ꯂꯣꯏꯔꯦ ꯑꯌꯨꯛꯇ ꯍꯋꯥꯏ ꯉꯥꯛꯇꯅꯤ ꯅꯨꯃꯤꯗꯥꯡꯗꯗꯤ ꯃꯈꯜ ꯃꯈꯜ ꯁꯤꯜꯂꯒ ꯄꯤꯌꯦꯕ
ꯑꯣ
ꯑꯌꯨꯛꯇꯅ ꯑꯃꯨꯛ ꯍꯋꯥꯏ ꯈꯛꯇ ꯄꯤꯕ ꯍꯋꯥꯏꯒ ꯃꯣꯔꯣꯛ ꯃꯦꯠꯄꯒ ꯍꯋꯥꯏꯗꯨꯁꯨ ꯌꯨꯝꯗ ꯊꯣꯡꯕꯗꯤ ꯍꯥꯎꯋꯤꯗꯅ ꯗꯤ ꯉꯥꯒꯤ ꯑꯁ ꯌꯥꯝ ꯍꯥꯎꯇꯦ
ꯀꯩ ꯍꯥꯏꯞ
ꯃꯤ ꯀꯌꯥꯃꯨꯛ ꯂꯩꯒꯦꯕ ꯍꯣꯁꯇꯣꯜꯗꯨꯗ
ꯎꯝ ꯃꯤ ꯐꯣꯔꯇꯤ ꯑꯗꯨꯃꯥꯏꯟ ꯂꯩꯌꯦ
ꯑꯣ
ꯅꯣꯏꯒꯤꯗꯤ ꯀꯩ ꯃꯊꯦꯜ ꯊꯣꯡꯗꯧꯔꯒꯦ
ꯑꯦꯟꯁꯥꯡ ꯊꯣꯡꯗꯦ
ꯎꯝ ꯍꯋꯥꯏ ꯑꯁꯥꯡꯕꯤ ꯑꯝ ꯊꯣꯡꯉꯣ ꯑꯗꯨꯒ ꯁꯤꯡꯖꯨ ꯁꯨꯔꯒ ꯆꯥꯔꯣ
ꯍꯣꯏ
ꯀꯥꯡꯁꯣꯏ ꯑꯝ ꯊꯣꯡꯉꯒ ꯁꯤꯡꯖꯨ ꯁꯨꯔꯒ ꯆꯥꯕꯗꯣ ꯌꯥꯝ ꯍꯥꯎꯕꯅꯦ
ꯑꯥ ꯂꯣꯏꯁꯜꯂꯛꯑꯦꯅꯥ ꯑꯗꯨꯒ ꯍꯧꯖꯤꯛ ꯄꯨꯂꯞ ꯊꯣꯡꯊꯣꯛꯈ꯭ꯔꯦ ꯈꯔ
ꯎꯝ ꯅꯣꯏꯒꯤ ꯆꯥꯛ ꯅꯪꯅ ꯈꯛꯇ ꯊꯣꯡꯕ꯭ꯔꯣ
ꯍꯥꯥ
ꯆꯥꯛ ꯅꯪꯅ ꯂꯣꯏꯅ ꯊꯣꯡꯕ꯭ꯔꯣ
ꯂꯣꯏꯅ ꯊꯣꯡꯕ꯭ꯔꯥ ꯍꯥꯏꯕ ꯑꯩꯈꯣꯏ ꯏꯃꯨꯡꯒꯤꯔꯣ
ꯎꯝ
ꯑ ꯀꯕꯤꯇꯥꯅ ꯊꯣꯡꯕꯖꯨ ꯀꯕꯤꯇꯥꯅ ꯑꯗꯨꯝ ꯊꯣꯡꯉꯦ ꯑꯩꯅ ꯃꯔꯛ ꯃꯔꯛꯇ ꯅꯪꯗ꯭ꯔꯀꯥꯟꯗ ꯊꯣꯡ
ꯑꯣ ꯐꯔꯦ ꯐꯔꯦ ꯑꯍꯥꯎ ꯑꯍꯥꯎꯕ ꯊꯣꯡꯉꯒ ꯆꯥꯔꯣ ꯑꯗꯨꯗꯤ ꯅꯣꯏꯒꯤ ꯁꯟꯗꯦ ꯅꯨꯃꯤꯠꯇꯗꯤ ꯎꯇꯤ ꯊꯣꯡꯉꯒ ꯆꯥꯎꯋꯣ
ꯍꯣꯏ ꯁꯟꯗꯦꯗꯕꯨꯗꯤ ꯕꯕꯥꯖꯨ ꯎꯇꯤꯗꯥ ꯍꯥꯏ
ꯍꯣꯏ ꯃꯣꯏꯗꯤ ꯑꯍꯟ ꯑꯣꯏꯔꯛꯑꯕꯅꯤꯅ
ꯎꯝ ꯅꯪ ꯎꯇꯤ ꯊꯣꯡꯕꯒꯗꯤ ꯍꯩꯕ꯭ꯔꯣ
ꯐꯩꯅꯥ ꯑꯗꯨꯗꯤ
ꯌꯥꯝ ꯍꯩꯌꯦ ꯅꯪꯗꯤ ꯑꯁ ꯑꯩꯗꯤ ꯀꯩꯝ ꯍꯩꯇꯦ ꯍꯣꯏ ꯍꯣꯏ ꯑꯗꯨꯗꯤ ꯅꯪ ꯎꯝ ꯎꯝ ꯆꯥꯛ ꯀꯩꯀꯩ ꯊꯣꯡꯗꯣꯛꯑꯣ
ꯍꯣꯏ
ꯍꯣꯏ ꯍꯣꯏ ꯆꯥꯛ ꯊꯣꯡꯉꯣꯀꯣ ꯑꯗꯨꯗꯤ ꯍꯥꯎꯅ ꯍꯥꯎꯅ ꯊꯣꯡ